ꯍꯜꯂꯣ
ꯎꯝ ꯎꯝ ꯑꯥ ꯏꯇꯥꯎ ꯍꯧꯖꯤꯛꯄꯨ ꯀꯔꯤ ꯀꯔꯤ ꯇꯧꯔꯤꯒꯦ ꯇꯥꯕ꯭ꯔꯣ ꯢꯇꯥꯎ
ꯑꯁ ꯍꯣ ꯇꯥꯔꯦ ꯇꯥꯔꯦ ꯢꯇꯥꯎ
ꯀꯔꯤ ꯀꯔꯤ ꯍꯣꯠꯅꯔꯤꯒꯦ
ꯏꯇꯥꯎ ꯍꯣꯠꯅꯕ ꯍꯥꯏꯖꯦ ꯌꯨꯝꯗ ꯗꯨꯝ ꯂꯩꯔꯤꯌꯦ꯫ ꯏꯃꯥꯒꯤ ꯁꯨꯝ ꯁꯦꯕꯥ ꯀꯩꯅꯣ ꯇꯧꯔꯤꯌꯦ ꯃꯇꯦꯡ ꯈꯔ ꯈꯔ ꯄꯥꯡꯉ ꯄꯥꯡꯉ ꯂꯩꯔꯤꯌꯦ ꯏꯇꯥꯎ꯫ ꯊꯕꯛꯇꯤ ꯀꯩꯁꯨ ꯊꯣꯏꯗꯣꯛꯄ ꯇꯧꯗ꯭ꯔꯤꯗ ꯏꯇꯥꯎ꯫
ꯎꯝ
ꯊꯕꯛꯁꯤ ꯌꯦꯡꯖꯜꯂꯨꯕꯨꯗꯤ ꯍꯥꯏꯔꯕꯅꯦ ꯑꯗꯣ ꯌꯦꯡꯗ꯭ꯔꯤꯌꯦ ꯏꯇꯥꯎ
ꯑꯣ ꯢꯇꯥꯎꯕꯨꯗꯤ ꯁꯨꯕ ꯅꯣꯝꯕ ꯀꯟꯕꯅꯤꯅ ꯊꯕꯛꯇꯣ ꯇꯧꯒꯦꯅ ꯈꯜꯂꯁꯨ ꯑꯗꯨꯝ ꯐꯪꯒꯅꯤꯗꯣ
ꯑꯣ ꯑꯗꯨꯕꯨꯗꯨ ꯑꯣꯏꯔꯦ ꯏꯇꯥꯎ ꯍꯟꯗꯛꯁꯦ ꯀꯩꯅꯣ ꯇꯧꯁꯤꯗꯅ ꯀꯣꯏꯕ ꯈꯔ ꯆꯠꯈꯥꯏꯔꯨꯁꯤꯗꯅ
ꯌꯥꯏꯌꯦ ꯌꯥꯏꯌꯦ ꯏꯇꯥꯎꯑꯣ ꯑꯩꯁꯨ ꯈꯜꯂꯝꯃꯤꯅꯦ ꯑꯗꯨꯃꯥꯏꯅ ꯀꯩꯅꯣ ꯇꯧꯁꯤꯔꯅ ꯑꯗꯨꯃꯥꯏꯅ ꯑꯝꯇ ꯁꯤꯟꯁꯤꯔꯅ
ꯀꯩꯅꯣꯗ ꯈꯔ ꯑꯔꯥꯞꯄ ꯃꯐꯝ ꯀꯣ ꯆꯤꯡ ꯃꯥꯟꯗ ꯀꯣꯏ ꯆꯠꯂꯨꯁꯤꯗꯅ
ꯌꯥꯏꯌꯦ ꯌꯥꯏꯌꯦ ꯏꯇꯥꯎ ꯑꯗꯣ ꯏꯇꯥꯎ ꯍꯟꯗꯛꯀꯤ ꯀꯩꯅꯣꯁꯤꯕꯨ ꯀꯨꯝꯍꯩ ꯍꯔꯥꯎꯁꯤꯕꯨ ꯏꯔꯩ ꯂꯩꯇ꯭ꯔꯕꯣ ꯀꯃꯥꯏꯅ ꯇꯧꯒꯦ ꯑꯩꯁꯦ ꯀꯔꯤꯝꯇ ꯈꯪꯗꯔꯤꯅꯦ ꯇꯧꯔꯤꯁꯦ
ꯀꯩꯅꯣ ꯏꯇꯥꯎ ꯍꯧꯖꯤꯛꯁꯦ ꯂꯥꯏ ꯍꯔꯥꯎꯕ ꯃꯇꯝꯅꯤ ꯀꯅꯣꯅꯦ ꯏꯇꯥꯎ ꯅꯪꯕꯣ
ꯑꯦꯍꯦꯍꯦ ꯂꯥꯏ ꯍꯔꯥꯎꯕꯅꯤ ꯀꯩꯅꯣꯒꯤ ꯏꯇꯥꯎꯍꯣꯏꯒꯤ ꯀꯩꯅꯣꯒꯤꯗꯣ ꯃꯆꯤꯟꯒꯤ ꯂꯥꯏ ꯑꯃ ꯌꯥꯝ ꯆꯥꯎꯅ ꯑꯃ ꯂꯩꯕꯗꯨ ꯑꯣꯏꯗꯣꯏꯔꯣ ꯅꯠꯇ꯭ꯔꯒꯅ ꯀꯔꯝꯕ ꯑꯣꯏꯗꯣꯏꯅꯣ
ꯑꯣ ꯑꯩꯈꯣꯏꯔꯣꯝꯒꯤꯁꯨ ꯍꯔꯥꯎꯕ ꯍꯟꯗꯛ ꯂꯥꯛꯏꯕ ꯀꯩꯅꯣꯁꯤꯗꯒꯤ ꯍꯧꯔꯅꯤꯌꯦ ꯑꯗꯣ ꯅꯨꯃꯤꯠ ꯃꯔꯤ ꯃꯉꯥꯅꯤ ꯂꯩꯔꯒ ꯍꯧꯔꯅꯤꯌꯦ ꯑꯇꯣꯞꯄ ꯃꯐꯝ ꯈꯨꯗꯤꯡꯅ ꯅꯪ ꯑꯃꯨꯛ ꯑꯝꯛꯇ ꯇꯧꯗꯕ ꯍꯥꯏꯁꯁꯤ ꯅꯪ ꯀꯌꯥꯝ ꯈꯪꯗꯔꯕꯣ ꯑꯗꯨꯒ ꯑꯁꯤ ꯂꯣꯏꯅ ꯂꯥꯏ ꯍꯔꯥꯎꯅꯔꯕꯁꯤꯕꯣ
ꯑꯩꯁꯤꯕꯨ ꯃꯅꯤꯄꯨꯔꯗ ꯂꯩꯇꯕ ꯃꯤꯒ ꯆꯞ ꯃꯥꯟꯅꯔꯕꯅꯤꯅ ꯇꯧꯔꯤꯁꯤ ꯏꯇꯥꯎ ꯀꯔꯤꯝꯇ ꯈꯪꯗ꯭ꯔꯤꯅ ꯇꯧꯔꯨꯁꯤ ꯅꯇꯥꯎꯁꯦ
ꯑꯣ ꯌꯨꯝꯗꯒꯤ ꯃꯄꯥꯟ ꯊꯣꯛꯎꯅꯨ
ꯏꯍꯦ ꯑꯣꯟꯊꯣꯛꯄꯅꯤꯗ ꯏꯇꯥꯎ ꯐꯖ ꯐꯠꯇꯦꯍꯦ ꯑꯗꯨ ꯑꯗꯨꯒꯤ ꯋꯥꯍꯩꯗꯨꯃꯛꯇꯤ
ꯀꯗꯤ ꯍꯥꯏꯗꯗꯤ ꯑꯩꯈꯣꯏꯅ ꯀꯧꯕ ꯂꯥꯛꯏ ꯂꯩꯇꯦꯗ ꯂꯩꯇꯦꯗ ꯅꯣꯡꯃꯇ ꯅꯨꯃꯤꯠ ꯑꯃꯗ ꯂꯩ ꯀꯧꯋꯦꯕ ꯍꯥꯏꯔꯛꯈꯤꯗ꯭ꯔꯕ
ꯏꯇꯥꯎꯅ ꯄꯥꯎ ꯐꯥꯎꯔꯤꯔꯤꯅꯤꯅ ꯂꯩꯇꯕ ꯇꯥꯏꯃꯤꯡꯗ ꯑꯝꯇ ꯐꯥꯎꯖꯜꯂꯦ ꯀꯩꯗꯤ ꯎꯄꯥꯏꯂꯩ ꯏꯇꯥꯎ ꯂꯩꯇꯦ ꯍꯥꯏꯗꯗꯤ ꯀꯩ ꯀꯩꯗꯤ ꯈꯨꯝꯕꯅꯤ ꯂꯩꯇꯕ ꯄꯣ
ꯍꯣꯍꯣꯏ ꯑꯗꯨꯕꯨꯗꯤ ꯑꯣꯏꯔꯦ ꯑꯗꯣ ꯀꯥꯏꯗ ꯀꯣꯏ ꯆꯠꯂꯨꯁꯦ ꯍꯥꯏꯕꯅꯣ ꯀꯃꯥꯏꯅ ꯇꯧꯕꯅꯣ
ꯑ
ꯆꯤꯡꯗ ꯆꯤꯡꯗ ꯆꯤꯡꯂꯣꯝꯗ ꯖꯔꯅꯤ ꯈꯔ ꯇꯧꯁꯤꯗꯅ
ꯌꯥꯏꯌꯦꯦ ꯆꯤꯡꯒꯤꯗꯣ ꯍꯟꯗꯛ ꯀꯩꯅꯣꯒꯤ ꯌꯥꯝꯅ ꯀꯩꯅꯣ ꯇꯧꯕꯗꯣ ꯌꯥꯝꯅ ꯚꯥꯏꯔꯦꯟꯆꯠꯕ ꯃꯤꯒꯁꯨ ꯌꯥꯝ ꯀꯥꯟꯅꯕ ꯀꯩꯅꯣ ꯇꯧꯕꯗꯣ ꯀꯔꯤ ꯅꯨꯃꯤꯠꯀ ꯌꯦꯡꯅꯕ ꯂꯩꯆꯤꯟꯒ ꯊꯥꯕ ꯀꯩ ꯍꯥꯏꯇꯥꯥꯔꯦ ꯅꯨꯡꯗꯥꯡ ꯑꯌꯨꯛꯉꯟ ꯇꯥꯒ ꯆꯠꯅꯕꯗꯣ ꯀꯔꯤ ꯃꯐꯝ ꯍꯥꯏꯕꯗꯨꯕꯣ ꯑꯁꯣꯝꯒꯤ ꯀꯩꯅꯣꯔꯣꯝꯗ ꯂꯩꯕꯗꯣ ꯑꯩꯈꯣꯏꯒꯤ ꯋꯥꯏꯊꯧꯔꯣꯝꯗ ꯂꯩꯕꯗꯣ
ꯎꯝ ꯃꯊꯧꯁꯤꯡꯉꯣ
ꯎꯝ ꯎꯝ ꯎꯝ ꯎꯝ ꯎꯝ ꯑꯗꯨꯒꯤꯗꯣ ꯑꯩꯗꯤ ꯑꯗꯨꯗꯣ ꯆꯥꯅꯤꯡ ꯆꯥꯅꯤꯡ ꯂꯩꯔꯝꯕꯅꯦ
ꯑꯣ ꯆꯠꯅꯤꯡꯉ ꯂꯩꯔꯗꯤ ꯍꯦꯛꯇ ꯆꯠꯂꯁꯦ ꯅꯪ ꯀꯔꯝ ꯀꯥꯟꯗꯕꯨ ꯌꯥꯗꯣꯔꯤꯕꯅꯣ
ꯌꯥꯕ ꯍꯥꯏꯁꯦ ꯏꯇꯥꯎ ꯀꯩꯅꯣꯅꯦ ꯑꯩꯈꯣꯏꯒꯤ ꯏꯃꯥꯒꯤ ꯊꯕꯛ ꯑꯃ ꯍꯟꯗꯛꯁꯦ ꯑꯩꯉꯣꯟꯗ ꯈꯔ ꯁꯤꯟꯅꯕꯀꯣ
ꯅ ꯅ ꯅꯪ ꯅꯪ ꯍꯧꯔꯛꯑꯅꯤ ꯍꯥꯏꯕꯁꯦ ꯑꯩꯅ ꯈꯪꯉꯤꯅꯦꯕꯥꯏ ꯅꯪꯅ ꯂꯩꯊꯣꯛꯅꯕ ꯍꯣꯠꯅꯔꯛꯑꯅꯤ ꯍꯥꯏꯕꯁꯦ ꯑꯩꯅ ꯑꯩ ꯈꯪꯉꯕꯅꯤ ꯌꯥꯔꯦ ꯍꯌꯦꯡ ꯍꯪꯆꯤꯠ ꯇꯧꯔꯁꯤ ꯚꯥꯏ ꯍꯥꯏꯕꯒꯤ ꯋꯥꯍꯩ ꯑꯃꯝꯇꯁꯨ ꯍꯥꯏꯔꯛꯑꯣꯕ ꯏꯇꯥꯎ ꯏꯇꯥꯎꯖꯤꯅꯕ ꯗꯤ ꯅꯣꯡ ꯑ ꯂꯥꯛꯑꯦ ꯂꯩꯒ ꯂꯩꯇꯦꯒ ꯑꯗꯨ ꯇꯧꯔꯦꯑꯗꯥ ꯇꯧꯔꯦꯒ ꯅꯇꯥꯎ ꯁꯥꯎꯔꯛꯅꯕꯁꯨ ꯋꯥ ꯑꯃ ꯉꯥꯏꯔ ꯀꯅꯕ
ꯊꯣꯛꯣꯛꯛꯄꯅꯤꯗ ꯐꯔꯦꯁꯦ ꯀꯩꯅꯣ ꯇꯧꯔꯁꯤꯁꯦ ꯀꯩꯅꯣ ꯇꯧꯔꯁꯤꯁꯦ ꯑꯩ ꯊꯕꯛ ꯊꯣꯛꯣꯑꯣ ꯑꯩ ꯏꯃꯥꯅ ꯋꯥꯔꯤ ꯁꯦ ꯊꯥꯔꯒꯦ ꯑꯗꯣ ꯑꯩ ꯁꯤꯜꯂꯒꯦ ꯐꯅꯕ ꯍꯌꯦꯡꯗꯣ ꯑꯣ ꯑꯍꯤꯡꯗꯨ ꯍꯦꯛꯇ ꯀꯩꯅꯣ ꯇꯧꯔꯁꯦ
ꯍ ꯑꯣꯏ ꯍꯣꯏꯅꯦ ꯌꯥꯏꯌꯦ ꯌꯥꯏꯌꯦ ꯑꯗꯣ ꯁꯤꯟꯖꯤꯟꯁꯦꯅ ꯅꯪ ꯃꯤ ꯈꯔ ꯇꯧꯒꯦ ꯆꯠꯄ ꯆꯤꯡ ꯃꯥꯟꯗ ꯆꯠꯄ ꯉꯝꯃꯣꯏꯗꯕ ꯃꯤꯗꯤ ꯄꯔꯛꯄ ꯅꯨꯡꯉꯥꯏꯔꯨꯀꯣ
ꯏꯍꯦ ꯏꯇꯥꯎ
ꯅꯤꯅꯤ ꯍꯨꯝꯅꯤ ꯆꯠ ꯇꫭꯏꯅꯤꯀꯣ
ꯑꫭꯟꯊꯣꯛꯄꯅꯤꯅꯦ ꯇꯥꯎ ꯍꯟꯗꯛꯁꯦ ꯅꯇꯥꯎꯁꯦ ꯑꯩꯩꯒꯤ ꯀꯩꯅꯣꯁꯦ ꯄꯨꯛꯁꯩ ꯄꯨꯛꯁꯩ ꯍꯧꯖꯤꯛꯀꯥꯟꯁꯦ ꯁꯣꯏꯗꯅ ꯁꯨꯝ ꯇꯞꯅ ꯇꯞꯅ ꯅꯣꯏꯊꯣꯔꯛꯏꯕ ꯑꯗꯨꯅ ꯆꯤꯡ ꯃꯥꯟ ꯀꯥꯕꯁꯤ ꯀꯌꯥ ꯀꯩꯗꯧꯗꯦ ꯑꯗꯨꯅ ꯅꯇꯥꯎꯅ ꯈꯜꯂꯤꯁꯤ ꯁꯤꯅ ꯐꯖꯕꯕꯨꯗꯤ ꯌꯦꯡꯅꯤꯡꯕ ꯑꯗꯨꯅ ꯒꯥꯔꯤꯅ ꯍꯦꯛꯇ ꯊꯧꯒꯠꯂꯒ ꯍꯦꯛꯇ ꯃꯗ ꯊꯝꯖꯤꯜꯂꯒ ꯌꯦꯡꯁꯤꯔꯅ ꯈꯜꯂꯤꯕ
ꯑꯦ ꯆꯠ ꯆꯠ ꯆꯠ ꯆꯠꯂꯣ ꯆꯤꯡ ꯀꯥꯕꯗꯕꯨ ꯒꯥꯔꯤꯅ ꯆꯠꯄ ꯌꯥꯕ ꯃꯐꯝ ꯃꯇꯦꯛ ꯈꯔꯇꯪꯅꯅꯦ ꯑꯗꯨꯒ ꯑꯥ ꯃꯇꯣꯟ ꯌꯧꯅꯕꯗꯗꯤꯁꯦ ꯒꯥꯔꯤꯅ ꯐꯪꯕ ꯅꯠꯇꯦꯀꯣ ꯆꯠꯂꯗꯤ ꯈꯣꯡꯅ ꯑꯗꯨꯅꯤ ꯍꯇꯥꯎꯗꯤ ꯆꯠꯅꯤꯡꯉꯒ ꯂꯩꯔꯗꯤ ꯄꯥꯛ ꯂꯥꯎꯅ ꯆꯠꯊꯣꯛꯄ ꯅꯪ ꯌꯥꯎꯗꯕꯤꯗꯪ ꯅꯍꯥꯟꯁꯨ ꯑꯃꯨꯛ ꯆꯠꯂꯨꯔꯦ
ꯏꯍꯦꯍꯦꯍꯦ ꯑꯩ ꯌꯥꯎꯕꯤꯁꯨ ꯆꯠ ꯆꯠꯂꯨꯔ ꯍꯥꯏꯔꯤꯁꯤ
ꯀꯗꯥꯥꯏꯗꯒꯤ ꯅꯣꯡꯃꯇ ꯄꯥꯎ ꯐꯪꯍꯟꯒꯦꯁꯨ ꯐꯪꯗꯦ ꯂꯥꯛꯑꯦ ꯂꯩꯒ ꯂꯩꯇꯦꯒ ꯑꯗꯨꯅꯅꯤ ꯑꯗꯨ ꯑꯗꯨꯒꯤ ꯅꯨꯡꯉꯥꯏꯕꯗꯨꯣ ꯃꯍꯥꯎꯗꯨꯅꯕꯨ ꯏꯇꯥꯎꯗ ꯑꯃꯨꯛ ꯀꯣꯏ ꯆꯠꯁꯤ ꯏꯇꯥꯎꯁꯦ ꯍꯧꯔꯝꯗ꯭ꯔꯦ ꯌꯥꯎꯈꯤꯈꯤꯗ꯭ꯔꯕꯅꯤꯅ ꯅꯨꯡꯉꯥꯏꯇꯦꯅ ꯑꯃꯨꯛ ꯍꯧꯔꯛꯏꯅꯦ ꯏꯇꯥꯎꯗ
ꯑꯩꯗꯤ ꯍꯟꯗꯛꯀ ꯀꯩꯅꯣꯒ ꯇꯧꯗꯕꯤ ꯆꯠꯂꯝꯃꯗꯤ ꯇꯥꯎꯗꯤ ꯌꯥꯔꯣꯏꯗꯕꯅꯤꯍꯦ
ꯎꯝ ꯑꯗꯨꯅꯤ ꯑꯗꯨꯅꯤ ꯑꯗꯨꯅꯤ ꯆꯠꯁꯦꯅ ꯍꯥꯏꯔꯗꯤ ꯐꯠ ꯐꯠ ꯐꯠ ꯆꯠꯄꯅ ꯐꯩ ꯇꯥꯎ ꯅꯪ ꯍꯟꯗꯛꯇꯤ ꯍꯥꯏꯁꯤꯅꯤ ꯅꯪ ꯍꯌꯦꯡꯁꯦ ꯍꯥꯏꯔꯒꯦ ꯍꯌꯦꯡꯁꯦ ꯇꯉꯥꯏꯔꯒ ꯍꯌꯦꯡ ꯃꯊꯪꯗꯣ
ꯍꯝ ꯍꯝ
ꯑꯗꯨꯗ ꯑꯗꯨꯗ ꯑꯌꯨꯛꯇ ꯈꯣꯡꯁꯥꯜꯂꯁꯦ ꯄꯨꯡ ꯉꯟꯅ ꯍꯥꯏꯇꯥꯔꯦꯀꯣ ꯑꯌꯨꯛ ꯉꯟꯅꯀꯣ ꯑꯗꯨꯝ ꯈꯣꯡꯁꯥꯟꯅꯕ ꯍꯣꯠꯅꯔꯁꯦ
ꯀꯩꯅꯣ ꯇꯧꯔꯁꯦꯗꯣ ꯑꯗꯨꯗꯤ ꯏꯕꯥꯅꯤꯒꯛ ꯆꯠꯄꯗꯤ ꯅꯨꯡꯉꯥꯏꯔꯣꯏ ꯏꯃꯥꯟꯅꯕ ꯑꯃꯅꯤ ꯍꯥꯞꯄꯒ ꯀꯩꯅꯣ ꯇꯧꯔꯁꯦ ꯇꯦꯟꯗꯨꯁꯨ ꯈꯔ ꯍꯥꯞꯆꯤꯜꯂꯒ ꯃꯊꯛꯇ ꯅꯣꯡ ꯅꯤꯅꯤ ꯂꯩꯊꯣꯛꯑꯁꯦ ꯀꯩꯗꯧꯔꯅꯦ ꯄꯥꯈ ꯅꯦ ꯅꯨꯄꯤ ꯑꯉꯥꯡ ꯊꯤꯕꯁꯨ ꯑꯝꯇꯅꯅꯗꯦ ꯑꯗꯨꯅ ꯃꯇꯝ ꯈꯔ ꯑꯗꯨ ꯇꯥꯏꯅ ꯁꯥꯟꯇꯤ ꯐꯪꯅ ꯂꯩꯔꯨꯔꯁꯦ
ꯑꯗꯨꯅꯦ ꯑ ꯑꯗꯨ ꯑꯩꯗꯤ ꯑꯗꯨꯅꯤꯅꯦ ꯑꯅ ꯉꯁꯥꯏ ꯍꯥꯏꯔꯤꯗꯨꯗꯤ ꯇꯧꯔꯒ ꯅꯨꯃꯤꯠ ꯅꯤꯅꯤ ꯍꯨꯝꯅꯤ ꯂꯩꯔꯛꯇꯣꯏꯅꯦ ꯆꯤꯡꯗꯣ ꯁꯤꯟ ꯊꯨꯡꯅꯀꯣ ꯌꯦꯡꯁꯤ ꯍꯥꯏꯔꯤꯕꯅꯤ ꯀꯔꯤ ꯍꯥꯏꯅꯤ ꯑꯅꯧ ꯑꯄꯦꯟ ꯀꯔꯤ ꯀꯔꯥ ꯆꯤꯡ ꯃꯥꯟꯗ ꯌꯦꯡꯉꯒ ꯑꯅꯧ ꯑꯄꯦꯟ ꯀꯩ ꯀꯩꯒ ꯋꯥꯈꯟꯗꯣ ꯊꯣꯛꯄ꯭ꯔꯥ ꯑ ꯈꯟꯖꯩ
ꯑꯗꯨꯗꯤ ꯀꯩꯅꯣ ꯇꯧꯔꯁꯦ ꯣꯠꯇꯣ ꯁꯕꯗꯣ ꯍꯌꯦꯡ ꯂꯩꯁꯜꯂꯁꯦ ꯑꯗꯨꯒ ꯄꯣꯠꯇꯣ ꯍꯌꯦꯡ ꯂꯩꯕꯗ ꯅꯇꯎꯒꯤ ꯒꯤꯇꯔ ꯊꯥꯏꯅ ꯑꯃ ꯍꯦꯛ ꯁꯤꯖꯤꯟꯅꯕꯗꯣ ꯑꯗꯨꯁꯨ ꯃꯔꯤꯗꯣ ꯑꯩꯁꯨ ꯑꯝꯇ ꯁꯤꯅꯤꯡꯕꯅꯦ ꯃꯔꯤꯗꯣ ꯅꯨꯡꯉꯥꯏꯇ꯭ꯔꯦ ꯑꯗꯨꯅ ꯑꯗꯨꯁꯨ ꯌꯦꯡꯉꯛꯑꯁꯦ ꯑꯗꯨꯒ ꯑꯗꯨꯁꯨ ꯄꯥꯏꯁꯤꯜꯂꯒ ꯑ ꯀꯦꯇꯥꯔꯦ ꯑꯗꯨꯒ ꯑꯩꯈꯣꯏꯒꯤ ꯕꯔꯅꯔ ꯀꯩꯀꯩꯁꯨ ꯈꯔ ꯂꯩꯒꯗꯕꯅꯦ ꯑꯗꯨꯁꯨ ꯂꯩꯁꯜꯂꯁꯦ
ꯑꯣ ꯅꯍꯥꯟ ꯆꯠꯂꯨꯕꯒꯤ ꯂꯩꯑꯦ ꯂꯩꯌꯦꯦ ꯑꯗꯨꯒꯨꯝꯕꯗꯤ ꯑꯗꯣ ꯅꯪꯒꯤ ꯒꯤꯇ ꯃꯔꯤꯗꯨꯕꯨꯗꯤ ꯒꯤꯇꯔ ꯃꯔꯤꯗꯨꯕꯨꯗꯤ ꯌꯥꯏꯑ ꯑꯗꯨꯒ ꯈ꯭ꯋꯥꯏ ꯃꯔꯨ ꯑꯣꯏꯕ ꯕꯦꯇ꯭ꯔꯤ ꯑꯃꯗꯤ ꯄꯨꯕꯗꯗꯤ ꯌꯥ ꯅꯠꯇ꯭ꯔꯦ ꯅꯍꯥꯟꯒꯤꯗꯣ ꯌꯥꯈꯤꯗ꯭ꯔꯦ
ꯁ ꯀꯝꯄꯜꯁꯔꯤꯅꯤ ꯇꯧ ꯑꯗꯨꯕꯨꯗꯤ ꯑꯗꯨ ꯍꯥꯞꯇ ꯌꯥꯗꯕꯅꯦ ꯑꯗꯨ ꯌꯥꯎꯗ꯭ꯔꯗꯤ ꯀꯔꯝ ꯂꯦꯟꯒꯅꯤ ꯍꯥꯞꯇ ꯌꯥꯗꯕꯅꯦ ꯍꯥꯏꯗꯤ ꯐꯣꯇꯣ ꯅꯤꯡꯇꯣꯇꯧꯕ ꯅ ꯂꯧꯅꯤꯡꯗ ꯇꯥꯔꯒꯁꯨ ꯌꯥꯝ ꯃꯔꯨꯅꯤ ꯑꯗꯨ ꯍꯥꯞꯇ ꯌꯥꯗꯕꯅꯦ ꯑ ꯑꯧ ꯅꯍꯥꯟꯁꯨ ꯀꯩꯅꯣ ꯇꯧꯔꯨꯔꯦ ꯀꯔꯤ ꯀꯔꯤꯅꯣ ꯋꯥꯠꯂꯤꯁꯤꯕꯣ ꯍꯧꯖꯤꯛꯁꯤꯕꯣ ꯀꯔꯤ ꯀꯔꯤ ꯀꯃꯥꯏ ꯀꯃꯥꯏ ꯑꯋꯥꯠꯄ
ꯑꯣ ꯑꯣ ꯑꯣ ꯋꯥꯠꯂꯤꯕ ꯍꯥꯏꯕꯕꯨ ꯅꯪ ꯃꯉꯥꯏꯔꯦ
ꯌꯦꯍ ꯑꯣꯗꯧꯕꯔꯤꯗ
ꯑꯣ ꯑꯗꯨꯅꯦ ꯅꯪꯅ ꯍꯧꯅꯤꯡꯕ ꯅꯣꯏ ꯂꯩꯀꯥꯏꯗꯒꯤ ꯑꯃꯅꯤ ꯍꯧꯔꯛꯑꯣ ꯑꯗꯨꯒ ꯑꯗꯨꯝ ꯀꯣꯏꯕ ꯐꯖꯅ ꯆꯠꯊꯔꯁꯦ ꯑꯗꯨꯅꯦ ꯍꯌꯦꯡ ꯍꯌꯦꯡꯁꯦ ꯉꯟꯅ ꯊꯦꯡꯅꯔꯒ ꯄꯣꯠ ꯆꯩꯩ ꯑꯋꯥꯠꯄꯗꯣ ꯂꯩꯊꯣꯛꯎꯔꯨꯔꯁꯦ
ꯌꯥꯏ ꯌꯥꯏ ꯊꯥꯎ ꯉꯟ ꯑꯗꯨꯃꯥꯏꯅ ꯇꯧꯔꯁꯦ ꯑꯗꯨꯒ ꯆꯥꯅꯕꯗꯣ ꯑꯗꯨ ꯆꯥꯅꯕꯗꯣ ꯀꯩꯀꯩ ꯂꯩꯕ ꯌꯥꯕꯒꯦ ꯑꯗꯣ ꯌꯦꯡꯉꯒ ꯂꯩꯁꯟꯈ꯭ꯔꯁꯦ ꯑꯗꯣ ꯀꯩꯅꯣꯅꯦ ꯃꯅꯥ ꯃꯁꯤꯡꯒꯨꯝꯕꯗꯤ ꯄꯨꯔꯒꯨꯝꯁꯦ ꯑꯗꯨ ꯀꯩꯅꯣꯗꯣ ꯑꯣꯛꯇꯣ ꯈꯔ ꯂꯩꯔꯒ ꯍꯣꯔꯦꯟꯗꯣ ꯌꯥꯏꯊꯣꯛꯄ꯭ꯔꯥ ꯀꯩꯅꯣꯝ ꯇꯧꯊꯣꯛꯑꯁꯦ ꯑꯗꯨꯒ ꯑꯥꯗ ꯀꯩꯅꯣ ꯇꯧꯔ ꯇꯧꯔꯒ ꯆꯥꯕꯗꯕꯨ ꯑꯣꯏꯔꯁꯨ ꯑꯃꯨꯠꯇ ꯃꯥ ꯀꯩꯅꯣ ꯇꯧꯕꯗꯨꯕꯨ ꯑꯣꯏꯔꯁꯨ ꯁꯤꯖꯤꯟꯅꯅꯕꯀꯣ
ꯏꯟꯁꯥꯎꯁꯤ ꯍꯣꯏꯅꯦ ꯑꯗꯨꯕꯨꯗꯤ ꯌꯥꯏꯑ ꯑꯗꯨꯒ ꯏꯇꯥꯎꯁꯤ ꯀꯩꯅꯣꯅꯤ ꯀꯔꯤꯝ ꯈꯪꯗ꯭ꯔꯕꯕꯕꯥ ꯑꯁ ꯆꯤꯡꯗ ꯆꯠꯂꯒꯕꯨ ꯃꯅꯥ ꯃꯁꯤꯡ ꯂꯩꯒꯗ꯭ꯔꯣ ꯆꯤꯡ ꯃꯥꯟꯁꯤꯗꯕꯨ ꯂꯣꯏ ꯐꯪꯗꯕ ꯂꯩꯇꯦ ꯀꯩꯗꯧꯔꯒꯦ
ꯑꯁ ꯃꯥꯅꯦꯅꯦ ꯏꯇꯥꯎ ꯑꯩ ꯏꯇꯥꯎꯅ ꯂꯝꯃꯤꯠ ꯇꯨꯃꯤꯠ ꯈꯪꯕꯗ ꯈꯔ ꯊꯣꯛꯑꯦ ꯃꯃꯥꯡꯗꯁꯨ ꯏꯇꯥꯎꯗꯤ ꯆꯠꯂꯨꯔꯕꯅꯤꯅ ꯑꯩꯗꯤ ꯆꯠꯇꯤ ꯆꯠꯆꯅꯤꯡꯕ ꯆꯠꯄꯗꯤ ꯉꯝꯗꯕ ꯄꯨꯛꯁꯤꯅ ꯁꯨꯝ ꯏꯪꯊꯣꯔꯛꯄ ꯑꯗꯨꯅꯤ ꯏꯇꯣ ꯍꯧꯁꯤꯛ ꯑꯩ ꯑꯣꯏꯣꯏꯔꯤꯕ ꯐꯤꯕꯝꯁꯦ
ꯍꯣꯏꯣꯏ ꯑꯗꯨꯅꯦ ꯍꯌꯦꯡ ꯍꯌꯦꯡꯗꯣ ꯁꯣꯏꯕ ꯌꯥꯗ꯭ꯔꯦ ꯄꯣꯠꯇꯣ ꯂꯩꯔꯨꯔꯁꯦ ꯑꯗꯨꯗꯤ ꯎꯝ ꯊꯝꯃꯒꯦꯀꯣ ꯕꯥꯏ ꯑꯩꯌꯦꯡ ꯀꯥꯎꯗꯕꯤ
ꯑꯣ ꯍꯣ ꯐꯔꯦ ꯐꯔꯦ ꯚꯥꯏ
ꯊꯝꯃꯦ ꯊꯝꯃꯦ